ꯍꯜꯂꯣ
ꯍꯜꯂꯣ ꯑ ꯇꯥꯕ꯭ꯔꯣ
ꯑ ꯇꯥꯏꯌꯦ ꯇꯥꯕ꯭ꯔꯥ ꯍꯣꯏ ꯇꯥꯏꯑꯦ
ꯎꯝ ꯑꯩꯒꯤ ꯅꯦꯠ ꯈꯔ ꯅꯨꯡꯉꯥꯏꯇꯦꯀꯣ
ꯑ ꯍꯣꯏ ꯌꯥꯥꯏ
ꯀꯥꯏ ꯂꯩꯔꯤꯅꯣ
ꯍꯥ ꯍꯜꯂꯣ
ꯀꯥꯏ ꯂꯩꫪꯤꯅꯣ
ꯎꯝ
ꯎꯝ
ꯍꯜꯂꯣ ꯍꯜꯂꯣ ꯇꯥꯕ꯭ꯔꯥ
ꯀꯥꯏꯂꯩꯔꯤꯅꯣ ꯍꯥꯏꯕ
ꯑꯥ ꯑꯥ ꯏꯝꯐꯥꯜ ꯑꯥꯎ ꯇꯥꯌꯦ ꯍꯜꯂꯣ ꯀꯥ ꯑꯥ ꯀꯩ ꯍꯥꯏꯕ
ꯕꯤ ꯑꯣꯏꯕ꯭ꯔꯥ
ꯑꯥ ꯑꯣꯏꯗꯦꯗ꯭ꯔꯥ ꯀꯩ ꯇꯧꯔꯤꯅꯣ ꯏꯝꯐꯥꯜꯗꯒꯤ
ꯏꯝꯐꯥꯜ ꯀꯥꯏ ꯋꯥꯏꯗꯒꯤ
ꯎꯝ ꯄꯣꯔꯣꯝꯄꯥꯠ
ꯄꯣꯔꯣꯝꯄꯥꯠ ꯑꯣ
ꯍꯥ
ꯑꯥ
ꯆꯥꯛ ꯆꯥꯔꯕꯣ
ꯆꯥꯔꯦ ꯂꯩꯗꯤꯌꯦ
ꯆꯥꯛ ꯆꯥꯔꯕꯣ
ꯆꯥꯔꯦ ꯅꯣꯏꯗꯤ ꯆꯥꯔꯕ꯭ꯔꯣ
ꯆꯥꯛꯄꯨꯗꯤ ꯆꯥꯔꯕꯣ
ꯆꯥꯛ ꯆꯥꯔꯦ ꯅꯪꯗꯤ ꯆꯥꯔꯕ꯭ꯔꯣ
ꯀꯩ ꯏꯟꯁꯥꯡ ꯆꯥꯔꯒꯦ
ꯎꯝ ꯀꯣꯕꯤꯒ ꯑꯂꯨ
ꯎꯝ
ꯅꯣꯏꯗꯤ ꯆꯥꯛ ꯆꯥꯔꯤꯔꯣ
ꯀꯩ ꯏꯟꯁꯥꯡ ꯆꯥꯔꯒꯦ ꯉꯁꯤ
ꯀꯣꯕꯤꯒ ꯑꯂꯨ ꯅꯪꯒꯤ ꯅꯦ ꯈꯔ ꯅꯨꯡꯉꯥꯏꯇꯕ ꯃꯥꯜꯂꯦꯀꯣ
ꯑꯣꯝ ꯑꯩꯅ ꯍꯥꯏꯗ꯭ꯔꯣ ꯅꯦꯠ ꯈꯔ ꯅꯨꯡꯉꯥꯏꯇꯦ ꯍꯩꯅ
ꯑꯣ ꯑꯣ
ꯈꯪꯗꯦꯅꯦ ꯉꯁꯤ ꯅꯦ ꯈꯔ ꯅꯨꯡꯉꯥꯏꯇꯦ
ꯑꯣ
ꯃꯣꯔꯅꯤꯡꯗꯗꯤ ꯅꯨꯡꯉꯥꯏꯔꯝꯒꯅꯤ ꯍꯧꯖꯤꯛ
ꯑꯣ
ꯀꯔꯤ ꯇꯧꯕ꯭ꯔꯥ ꯍꯧꯖꯤꯗꯤ
ꯍꯥ
ꯀꯔꯤ ꯇꯧꯕ꯭ꯔꯥ
ꯎꯝ ꯑꯩ ꯍꯧꯖꯤ
ꯑꯧ
ꯍꯧꯖꯤ ꯍꯧꯖꯤꯛ ꯀꯩ ꯇꯧꯔꯤꯔ ꯍꯥꯏꯔꯤꯔꯣ
ꯖꯤ ꯍꯧꯖꯤꯛ ꯀꯔꯤ ꯇꯧꯕ꯭ꯔꯥ ꯍꯥꯏꯕ
ꯔꯤꯛ ꯇꯨꯝꯃꯤꯌꯦ
ꯇꯨꯝꯔꯤꯌꯦ ꯑꯣ ꯑꯗꯨꯗꯤ ꯃꯃꯥꯡꯗ ꯑꯩꯒ ꯋꯥꯔꯤ ꯁꯅꯥꯕ꯭ꯔ
ꯍꯥ
ꯃꯡꯗ ꯑꯩꯒ ꯋꯥꯔꯤ ꯁꯥꯅꯕ꯭ꯔꯥ
ꯑꯩ ꯁꯥꯗꯦꯗ
ꯑꯣ
ꯉꯔꯥꯡꯇ ꯌꯨꯁ ꯇꯧꯕꯅꯦ ꯁꯤ ꯑꯦꯞꯁꯦ
ꯑꯣ
ꯑꯗꯨꯒꯤ ꯐꯥꯁ ꯇꯥꯏꯝ
ꯑꯥ
ꯅꯨꯡꯉꯥꯏꯅ ꯂꯩꯕ꯭ꯔꯣ
ꯅꯨꯡꯉꯥꯏꯅ ꯂꯩꯌꯦ
ꯎꯝ ꯀꯣꯂꯦꯖ ꯇꯝꯃꯤꯔꯣ
ꯍꯣꯏ ꯍꯣꯏ ꯇꯝꯃꯤꯌꯦ
ꯍꯦꯜꯂꯣ
ꯑꯣ ꯇꯥꯏꯌꯦ
ꯀꯣꯂꯦꯖ ꯇꯝꯃꯤꯔꯣ
ꯍꯣꯏ ꯀꯣꯂꯦꯁ ꯀꯥꯔꯤꯌꯦ
ꯎꯝ ꯀꯥꯏꯔꯦꯅꯦ ꯀꯣꯟ ꯁꯤꯃꯣ ꯁꯤ ꯄꯦꯟꯂꯦꯗ ꯀꯣꯂꯦꯖ ꯀꯥꯗ꯭ꯔꯣ ꯑꯗꯣ
ꯃꯈꯣꯟ ꯇꯥꯗꯦ ꯍꯦꯜꯂꯣ
ꯄꯤꯖꯤ ꯇꯧꯕ ꯃꯥꯜꯂꯦ
ꯍꯣꯔꯦꯟꯗꯤ ꯀꯔꯤ ꯇꯧꯒꯦꯔꯥ
ꯄꯤꯖꯤ ꯇꯧꯕ ꯃꯥꯜꯂꯦꯀꯣ
ꯑꯩꯅ ꯑꯩ ꯕꯤꯖꯤ ꯑꯣꯏꯗꯦ ꯅꯪꯅ ꯑꯩꯒꯤ ꯐꯖꯅ ꯇꯥꯗꯕ ꯃꯥꯜꯂꯦ
ꯐꯖꯅ ꯇꯥꯗ꯭ꯔꯦ ꯅꯈꯣꯟꯁꯦ
ꯑꯩꯗꯤ ꯅꯪꯒꯤ ꯐꯖꯅ ꯇꯥꯏꯌꯦ
ꯀꯩꯗꯧꯕꯩꯅꯣ ꯈꯪꯗꯦ ꯅꯦꯠꯋꯥꯛꯁꯦ ꯁꯨꯡꯉꯥꯏ ꯅꯨꯡꯉꯥꯏꯇꯦ
ꯑꯧ
ꯀꯩꯗꯧꯔꯤꯅꯣ
ꯑꯩꯈꯣꯏ ꯆꯥꯛ ꯆꯔ ꯆꯥꯛ ꯆꯥꯔꯨꯏꯌꯦꯕ
ꯌꯨꯝꯗ ꯆꯨꯝꯅ ꯂꯩꯕ꯭ꯔꯥ ꯑꯗꯨꯒ ꯊꯕꯛ ꯑꯗꯨꯝ ꯇꯧꯕ꯭ꯔꯥ
ꯎꯝ ꯎꯝ ꯎꯝ ꯑꯗꯨꯝ ꯀꯣꯂꯦꯖꯀꯨꯝꯕ ꯀꯥꯔꯒ ꯂꯩꯕꯅꯤꯗ
ꯎꯝ
ꯀꯣꯂꯦꯖꯀꯨꯝꯕ ꯀꯥꯕꯅꯦ
ꯑꯣ ꯑꯣ ꯀꯩ ꯀꯣꯂꯦꯖꯇ ꯀꯥꯕ ꯍꯥ ꯀꯩ ꯒꯨꯂꯤꯠ ꯇꯥꯕ꯭ꯔꯥ
ꯑꯥ ꯃꯄꯥꯟꯂꯣꯝꯗ
ꯍꯥꯥ
ꯏꯆꯦꯅꯤꯅꯦ ꯑꯗꯨꯗꯤ
ꯍꯣꯏ ꯏꯆꯦꯅꯦ ꯏꯆꯦꯁꯤꯡꯅ ꯏꯅꯥꯎꯁꯤꯡꯒ ꯋꯥꯔꯤ ꯁꯥꯅꯔꯤꯕꯅꯦ ꯍꯧꯖꯤꯛꯁꯦ
ꯀꯔꯤ ꯇꯧꯒꯦ ꯍꯣꯔꯦꯟ
ꯍꯥ
ꯍꯣꯔꯦꯟ ꯀꯔꯤꯗ ꯇꯧꯒꯦꯔꯥ
ꯍꯣꯔꯦꯟꫪꯥ ꯍꯣꯔꯦꯟꯗꯤ ꯕꯣꯜ ꯁꯥꯟꯅꯕ ꯆꯠꯀꯅꯤ
ꯑꯣ ꯌꯦꯡꯕ ꯅꯠꯇꯕ ꯁꯥꯟꯅꯗꯣꯏꯔꯥ
ꯑꯁꯤ ꯊꯥꯡꯃꯩꯕꯟ ꯈꯪꯕ꯭ꯔꯥ
ꯑꯣ
ꯊꯥꯡꯃꯩꯕꯅ ꯈꯪꯕ꯭ꯔꯥ
ꯈꯪꯉꯦ ꯈꯪꯉꯦ
ꯑ ꯑꯗꯨ ꯑꯗꯨꯗ ꯂꯩꯕ ꯑꯗꯨꯒ ꯇꯔꯨꯡꯗ ꯕꯣꯜ ꯁꯥꯟꯅꯕ ꯆꯠꯇꯣꯏꯕ
ꯑꯣ ꯅꯨꯡꯉꯥꯏꯔꯦ ꯅꯣꯏꯗꯤ
ꯕꯣꯜ ꯑꯗꯨꯝ ꯌꯦꯡꯕ꯭ꯔꯥ
ꯎꯝ ꯃꯥꯔꯛꯇ ꯌꯦꯡ ꯃꯥꯔꯛꯇ ꯌꯦꯡꯗꯦꯗ
ꯑꯁ ꯉꯔꯥꯡ ꯐ꯭ꯔꯥꯟꯁ ꯔꯥ ꯕ꯭ꯔꯥꯖꯤ ꯄꯣꯔꯇꯨꯒꯔ ꯔꯥ ꯑꯖꯦꯟꯇꯤꯅꯥ ꯔ ꯀꯩ ꯇꯤꯝꯅꯣ
ꯃꯔꯥꯡꯔ
ꯀꯩ ꯇꯤꯝꯗ ꯁꯄꯣꯔꯠ ꯇꯧꯒꯦ
ꯑꯔꯖꯦꯟꯇꯤꯅꯥ
ꯐ꯭ꯔꯥꯟꯁꯔꯣ
ꯑꯔꯖꯦꯟꯇꯤꯅꯥ ꯍꯥꯏꯔꯒ
ꯑꯦ ꯑꯔꯖꯦꯟꯇꯤꯅꯥ ꯔꯣ
ꯍꯥ
ꯑꯔꯖꯦꯟꯇꯤꯅꯥꯔꯣ
ꯍꯣꯏ ꯅꯪꯗꯤ
ꯑꯁ ꯑꯩꯗꯤ ꯐ꯭ꯔꯥꯟꯁꯅꯦ
ꯑꯣ
ꯅꯪꯗꯤ ꯃꯦꯁꯤ ꯑꯣꯏꯕ꯭ꯔꯥ
ꯍꯣꯏ ꯑꯩꯗꯤ ꯃꯦꯁꯤ ꯑꯣꯏꯌꯦ
ꯃꯦꯁꯤ ꯄꯥꯝꯕ꯭ꯔꯣ
ꯍꯣꯏ ꯃꯦꯁꯤ ꯄꯥꯝꯃꯦ ꯍꯣꯏ
ꯑꯍꯁ
ꯀꯔꯤ ꯑꯁꯅꯣ
ꯍꯥ
ꯀꯔꯤ ꯑꯁ
ꯀꯦꯝ ꯇꯧꯗꯦꯗ
ꯅꯣꯏꯗꯤ ꯀꯔꯤ ꯀꯅꯥ ꯄꯥꯝꯕ꯭ꯔꯥ
ꯕꯥꯞꯄꯦꯒ ꯔꯣꯅꯥꯜꯗꯣꯅꯦ ꯑꯩꯈꯣꯏꯗꯤ꯫
ꯐ꯭ꯔꯥꯟꯁ ꯁ꯭ꯄꯣꯔꯇ ꯇꯧꯔꯒ ꯔꯣꯅꯥꯜꯗꯣꯕꯨ ꯄꯥꯝꯕ꯭ꯔ
ꯎꯝ ꯄꯥꯝꯃꯦ ꯑꯩꯗꯤ ꯑꯅꯤꯃꯛ ꯑꯗꯨꯝ ꯄꯥꯝꯃꯦ꯫
ꯑꯣ
ꯔꯣꯅꯥꯜꯗꯣꯒ ꯄꯥꯝꯗ꯭ꯔꯣ
ꯄꯥꯝꯗꯦꯗ꯫
ꯇꯥꯕ꯭ꯔꯣ ꯏꯆꯦ
ꯇꯥꯏ
ꯁꯪꯈꯣꯟꯖꯦ ꯐꯖ ꯇꯥꯗꯦꯅꯦ꯫
ꯑꯣ
ꯅꯦꯠꯁꯦ ꯅꯨꯡꯉꯥꯏꯇꯦꯕ
ꯑꯣ ꯇꯥꯔꯕ꯭ꯔꯥ ꯍꯨꯖꯤꯛꯇꯤ
ꯅꯇꯣꯝꯗ꯭ꯔꯣ ꯏꯆꯦ
ꯏꯃꯥꯟꯅꯕꯤꯁꯤꯡꯁꯨ ꯂꯩꯌꯦ꯫
ꯎꯝ
ꯎꯝ
ꯇꯨꯝꯒ꯭ꯔꯤꯔꯣ ꯏꯆꯦ
ꯇꯨꯝꯗꯦꯗ ꯆꯥꯛ ꯆꯥꯔꯒ ꯂꯩꯌꯦꯕ꯫
ꯍꯥ
ꯆꯥꯛ ꯆꯔꯒ ꯂꯩꯌꯦ꯫
ꯎꯝ
ꯎꯝ
ꯏꯚꯤꯅꯤꯡꯗ ꯋꯥꯛꯀꯤꯡꯒꯨꯝꯕ ꯆꯠꯇ꯭ꯔꯣ
ꯑꯝ ꯎꯝ ꯆꯠꯇꯦꯗ ꯑꯩꯈꯣꯏ
ꯍꯥ
ꯑꯩꯈꯣꯏ ꯋꯥꯛꯀꯤ ꯑꯩꯈꯣꯏ ꯆꯠꯇꯦ ꯑꯗꯨꯗꯤ
ꯑꯩꯁ ꯀꯩꯒꯤ ꯆꯠꯇ꯭ꯔꯤꯔ
ꯑꯩꯈꯣꯏ ꯊꯣꯛꯄ ꯌꯥꯗꯦ꯫
ꯎꯝ
ꯎꯝ ꯅꯨꯡꯉꯥꯏꯅ ꯂꯩꯕ꯭ꯔꯥ ꯌꯨꯝꯗ
ꯅꯨꯡꯉꯥꯏꯅ ꯂꯩꯌꯦ ꯅꯨꯡꯉꯥꯏꯕꯁꯤꯅ ꯍꯥꯏꯅꯤꯡꯉꯥꯏ ꯂꯩꯇꯦ꯫
ꯍꯥ ꯑꯃꯨꯛꯀ ꯍꯥꯏꯒꯦꯔ
ꯅꯨꯡꯉꯥꯏꯕꯅꯀꯣ
ꯍꯜꯂꯣ
ꯑꯣ ꯇꯥꯏꯌꯦ
ꯑꯃꯨꯛꯀ ꯍꯥꯏꯒꯦꯔ
ꯌꯥꯝ ꯅꯨꯡꯉꯥꯏꯌꯦꯕ
ꯍꯥ
ꯌꯥꯝ ꯅꯨꯡꯉꯥꯏꯌꯦ ꯌꯨꯝꯗ ꯂꯩꯕ꯫
ꯅꯦꯠꯋ꯭ꯥꯔꯛꯁꯤꯗꯤ
ꯑꯩ ꯅꯪꯒꯤ ꯅꯪꯒꯤ ꯍꯥ ꯀꯔꯤ ꯍꯥꯏꯕ꯭ꯔꯥ ꯅꯪ ꯍꯥꯟꯅ ꯍꯥꯏꯌꯣ
ꯇꯥꯗꯦꯅꯦ
ꯁꯤꯡꯅ ꯑꯉꯥꯡꯁꯤꯡꯅ ꯍꯥꯟꯅ ꯍꯥꯏꯌꯣꯕ ꯍꯜꯂꯣ ꯍꯜꯂꯣ
ꯑꯥꯎ ꯇꯥꯔꯦ ꯇꯥꯔꯦ ꯑꯃꯨꯛꯀꯥ
ꯑꯣ ꯏꯅꯥꯎꯁꯤꯡꯅ ꯍꯥꯟꯅ ꯍꯥꯏꯌꯣꯕ
ꯍꯧꯖꯤꯛ ꯑꯃꯨꯛꯀ ꯇꯥꯔꯦ ꯇꯥꯔꯦ ꯍꯥꯏꯔꯣ
ꯕꯦꯔꯥꯅꯦ ꯅꯦꯠꯋꯥꯛꯁꯦ
ꯇꯥꯕ꯭ꯔ
ꯑꯃꯨꯛꯇ ꯑꯃꯨꯛ ꯇꯥꯗꯕ ꯇꯧꯋꯤꯅꯦ
ꯀꯔꯤꯒꯤꯅꯣ
ꯈꯪꯗꯦꯅꯦ ꯅꯦꯠꯋꯥꯛ ꯑꯁ ꯃꯣꯔꯅꯤꯡꯒꯤꯗꯤ ꯅꯨꯡꯉꯥꯏꯔꯝꯃꯣꯏꯍꯦ
ꯑꯣ ꯑꯣ
ꯂꯥꯕꯦꯟ ꯑꯗꯨꯋꯥꯏ ꯇꯥꯔꯒꯗꯤ ꯅꯨꯡꯉꯥꯏꯇꯕ ꯑꯦꯝ ꯕꯤ ꯁꯨ ꯂꯣꯏꯊꯣꯛꯈꯤꯕ ꯑꯗꯨꯒꯤꯅꯤ
ꯑꯣ ꯅꯪ ꯀꯔꯤꯒꯤ ꯂꯣꯏꯊꯣꯛꯈꯤꯕ꯭ꯔꯥ
ꯍꯥ
ꯀꯔꯤ ꯀꯔꯤ ꯇꯧꯔꯒ ꯂꯣꯏꯈꯤ ꯂꯣꯏꯊꯣꯛꯄ꯭ꯔꯥ ꯅꯪ
ꯀꯩ ꯍꯥꯏꯕ
ꯀꯔꯤ ꯀꯔꯤ ꯇꯧꯔꯒ ꯂꯣꯏꯈ꯭ꯔꯕ꯭ꯔꯣ ꯅꯪꯒꯤ ꯑꯦꯝꯕꯤꯗꯣ
ꯑꯗꯨꯝ ꯚꯤꯗꯤꯑꯣ ꯌꯦꯡꯕꯗ ꯑꯗꯨꯝ ꯂꯣꯏꯊꯣꯛꯈ꯭ꯔꯦ
ꯅꯪ ꯌꯥꯝ ꯌꯦꯡꯕꯒꯤ ꯃꯥꯜꯂꯦ
ꯍꯥ
ꯅꯪ ꯌꯥꯝ ꯌꯦꯡꯈ꯭ꯔꯕ ꯃꯥꯜꯂꯦꯕ
ꯇꯥꯗꯦꯅꯦ ꯅꯈꯣꯟꯖꯦ
ꯑꯁ ꯑꯩꯗꯤ ꯅꯪꯒꯤ ꯐꯖꯅ ꯇꯥꯏꯌꯦ
ꯑꯣ ꯅꯪ ꯑꯩꯒꯤꯗꯤ ꯇꯥꯔꯝꯅꯤ ꯅꯪ ꯅꯪꯒꯤꯗꯣ ꯑꯩ ꯇꯥꯗꯕ
ꯑꯣ
ꯑꯩ ꯑꯦꯝ ꯕꯤ ꯂꯩꯇꯕꯅꯤꯅ ꯑꯁ ꯅꯨꯡꯉꯥꯏꯇꯦ ꯑꯣ ꯑꯣ ꯁꯨꯃꯥꯏꯅ ꯍꯥꯏꯔꯗꯤ ꯇꯥꯏ ꯇꯥꯕ꯭ꯔꯥ ꯍꯥꯏ ꯀꯥꯟꯗꯀꯣ ꯑꯃꯨꯛ ꯇꯥꯕ
ꯑꯣ ꯑꯣ ꯍꯥꯏꯕ ꯍꯥꯏꯕ ꯀꯥꯟꯗꯗꯤ ꯇꯥꯕ
ꯍꯣꯏ ꯏꯆꯦ ꯑꯗꯨꯗꯤ ꯍꯣꯔꯦꯟ ꯑꯃꯨꯛ ꯇꯧꯔꯛꯀꯦꯀꯣ
ꯍꯣꯏ ꯍꯣꯏ ꯑ ꯇꯥꯏ ꯇꯥꯏ
ꯍꯣꯔꯦꯟ ꯑꯃꯨꯛ ꯇꯧꯔꯛꯀꯦ ꯑꯩ ꯋꯥꯆꯞ ꯇꯧꯈꯤꯒꯦ
ꯍꯣꯏ ꯍꯣꯏ
ꯑꯥ ꯑꯥ
ꯑꯥ